ꯎꯝ
ꯑꯁ ꯍꯥꯏꯗꯤ ꯋꯥꯔꯤ ꯀꯅ ꯁꯥꯔ ꯂꯩꯕ ꯀꯥꯟꯗ ꯁꯣꯝꯗ ꯀꯩꯅꯣ ꯇꯧꯈ꯭ꯔꯦꯅꯦ ꯑꯉꯥꯎꯕꯤ ꯇꯥꯏꯞꯇ ꯄꯨꯡꯍꯥꯡ ꯉꯍꯥꯡ ꯂꯩꯕ ꯑꯩꯗꯤꯀꯣ ꯍꯜꯂꯣ ꯍꯜꯂꯣ ꯍꯜꯂꯣ ꯑꯩꯅ ꯀꯗꯥ ꯑꯩꯅ ꯀꯃꯥꯏꯅ ꯇꯧꯒꯗꯣꯕꯅꯣ ꯏꯌꯥ
ꯌꯥꯦ ꯑꯦꯁꯨ ꯇꯧꯗꯅ
ꯃꯤꯅ ꯀꯧꯕꯗꯤ ꯈꯨꯝꯗ꯭ꯔꯒ
ꯅꯪꯅ ꯀꯧꯕꯁꯨ ꯈꯨꯝ ꯇꯥꯗ꯭ꯔꯦ ꯑꯩꯅ ꯍꯥꯏꯕꯁꯨ ꯇꯥꯗ꯭ꯔꯦ
ꯇꯔꯦ ꯑꯩꯅ ꯀꯧꯕꯤ ꯇꯥꯔꯝꯅꯤ
ꯑꯗꯦ
ꯑꯩꯅ ꯀꯧꯕꯧꯗꯤ ꯇꯥꯔꯝꯅꯦꯕ ꯅꯪ ꯇꯥ ꯇꯥꯅ ꯈꯨꯝꯗꯧ ꯃꯥꯜꯂꯦ
ꯑꯁ ꯑꯩꯅ ꯍꯥꯏꯕꯗꯤ ꯇꯥꯕ꯭ꯔꯣ ꯍꯥ ꯑꯩꯅ ꯉꯁꯥꯏ ꯍꯜꯂꯧ ꯍꯜꯂꯣ ꯍꯥꯏꯕꯗꯣ
ꯇꯥꯗꯦ ꯑꯗꯨꯗꯤ
ꯏꯖꯅ ꯐꯪꯗ꯭ꯔꯦꯗ ꯒ꯭ꯌꯥꯟ ꯇꯥꯗ꯭ꯔꯦꯗꯦ
ꯃꯅꯦꯅꯨꯡꯉꯥꯏ
ꯍꯣꯏ ꯍꯣꯏ ꯐꯔꯦ ꯐꯔꯦ ꯑꯩ ꯅꯋꯥꯛꯅꯅꯤꯀꯣ ꯌꯥꯔꯦꯀꯣ ꯍꯕ
ꯌꯥꯏ ꯌꯥꯏ
ꯍꯣꯏ ꯍꯣꯏ ꯑꯗꯣ ꯈꯪꯗꯅ
ꯀꯗꯣꯛ ꯀ
ꯅꯣꯏ ꯈꯨꯟꯔꯣꯝꯗ ꯅꯣꯡꯃꯗ ꯅꯣꯡꯃ ꯃꯔ ꯅꯣꯡꯃꯇꯪꯗꯤ ꯀꯣꯏꯔꯛꯀꯦ ꯇꯧꯕꯅ ꯀꯩ ꯀꯣꯏꯐꯝ ꯑꯃ ꯂꯩꯕꯗꯣ ꯂꯩꯆꯤꯟꯒ ꯌꯥꯝ ꯊꯥꯔꯒ ꯀꯩꯅꯣ ꯇꯧꯕꯗꯣ
ꯍꯣꯏ ꯂꯥꯛꯑꯣ ꯀꯣꯏꯕ
ꯔꯣꯗ꯭ꯔ
ꯍ ꯑꯗꯨꯗꯤꯉꯝꯅꯦ ꯑꯗꯨꯒꯒꯝꯗ
ꯎꯝ ꯑꯆꯥ ꯑꯠꯆꯥ ꯂꯥꯛꯀꯦ ꯑꯣ ꯑꯃꯨꯀꯣ ꯐꯖꯅ ꯑꯣꯁꯥ ꯀꯩ ꯀꯩꯅꯣꯅ ꯄꯨꯔꯒ ꯊꯣꯡꯉꯒꯀꯣ ꯆꯥꯅꯤ ꯊꯣꯡꯕ ꯌꯥꯔꯣꯏꯗ꯭ꯔꯥ ꯑꯗꯨꯗ
ꯕ ꯌꯥꯔ ꯍꯦ ꯑꯗꯨꯗꯤ
ꯇꯤꯐꯤꯟꯗ ꯄꯦꯛ ꯇꯧꯔꯒ ꯄꯨꯕꯒꯤ ꯁꯔꯨꯛꯄꯨꯗꯤ ꯊꯣꯡꯉꯒ ꯆꯥꯕꯁꯤꯅꯗꯤ ꯑꯃꯨꯛ ꯏꯟꯇꯔꯦꯁ ꯍꯦꯟꯅꯗꯤ ꯌꯥꯎꯕꯀꯣ ꯑꯗꯨꯕꯨꯗꯤ ꯅꯪꯅ ꯍꯦꯟꯅ ꯑꯦꯛꯁꯄꯤꯔꯤꯌꯦꯟꯁ ꯌꯥꯎꯔꯝꯕꯅꯤꯗ
ꯌꯥꯎꯗꯦ ꯍꯗꯤ ꯑꯩ ꯊ ꯑꯦꯛꯁꯄꯤꯔꯤꯟꯁ ꯌꯥꯎꯗꯦ ꯑꯩꯉꯣꯟꯗ
ꯍꯥꯏꯅ ꯍꯝꯗꯤ ꯐꯣꯔ ꯑꯦꯛꯖꯥꯝꯄꯜ ꯄꯤꯛꯅꯤꯛꯒꯨꯝꯕ ꯆꯠꯄ ꯈꯣꯠꯄ ꯇꯧꯔꯗꯤ ꯑꯗꯨꯝ ꯆꯥꯛ ꯌꯦꯟꯁꯥꯡ ꯐꯣꯡꯉ ꯈꯣꯠꯂꯨ ꯇꯧꯕꯗ ꯑꯗꯨꯝ ꯃꯐꯝꯗꯨ ꯊꯣꯡꯉ ꯆꯥꯕꯗꯅ ꯍꯦꯟꯅ ꯍꯥꯎꯋꯗ꯭ꯔꯥ
ꯑꯗꯦ ꯊꯨꯕ ꯑꯗꯤ
ꯅꯪ ꯊꯣꯡꯕ ꯍꯩꯇ꯭ꯔꯁꯨ ꯍꯥꯏꯕ ꯅꯣꯏ ꯆꯠꯃꯤꯟꯅꯕ ꯈꯣꯠꯅꯗꯤ ꯊꯣꯡꯕꯅꯤꯅ
ꯅꯪꯗꯤ ꯍꯥꯏꯕ꯭ꯔꯥ
ꯌꯦꯟꯁꯥ ꯑꯣꯛꯁꯥ ꯁꯟꯁꯥ ꯉꯥꯅꯨ ꯑꯇꯩꯗꯤ ꯍꯩꯇ꯭ꯔꯦ ꯊꯣꯡꯕ ꯑꯗꯨꯨꯛꯇꯪꯗꯤ ꯍꯩꯌꯦ
ꯑꯗꯨꯗꯅ ꯐꯥꯏꯒꯗ ꯃꯦ
ꯑ ꯎ ꯁꯤꯇꯤꯅꯦ
ꯆꯤꯡꯕꯅꯦ ꯅꯪ ꯊꯣꯡꯕ ꯁꯣꯛꯍꯦ ꯍꯔꯣꯏ ꯈꯪꯉꯦ
ꯑꯗꯨꯅ ꯍꯣꯔꯦꯟ ꯐꯣꯟ ꯍꯦꯛ ꯋꯥꯔꯤ ꯐꯣꯟ ꯏꯕꯥꯥꯟꯅꯤ ꯐꯣꯟ ꯍꯦꯛ ꯋꯥꯔꯤ ꯁꯥꯞꯂ ꯀꯥꯟꯗ ꯏꯃꯥꯉꯣꯟꯗ ꯇꯥꯛꯊꯣꯛꯄꯤꯑꯅ ꯅꯨꯕꯥꯅꯤ ꯋꯥꯔꯤ ꯁꯥꯟꯅꯕꯅꯕꯗꯨ ꯑꯩꯕ ꯍꯩꯇꯕ꯭ꯔꯥ ꯍꯥꯏꯕꯅ
ꯍꯅꯦ ꯍꯅꯦ ꯍꯩꯌꯦꯅꯤ ꯅꯪ ꯀꯔꯤꯒꯤ ꯊꯣꯡꯗꯕ ꯆꯥꯛ
ꯁꯧꯒ꯭ꯔꯤꯒꯨꯝꯕ ꯍꯪꯒꯥꯝꯒꯨꯝꯕꯗꯤ ꯀꯅꯥ ꯊꯣꯡꯅꯤꯡꯉꯅꯤ ꯅꯈꯤꯪ ꯊꯣꯡꯅꯤꯡꯕ꯭ꯔꯣ
ꯎ ꯁꯧꯒꯤꯁꯨ ꯍꯦꯟꯖꯔꯝꯃꯤꯅ ꯅꯪ ꯆꯥꯗꯦ
ꯆꯥꯏꯅ ꯑꯗꯨꯕꯨ ꯅꯨꯄꯥꯅ ꯊꯣꯡꯕ ꯌꯥꯕ ꯍꯟꯁꯥꯡꯒꯔ
ꯅꯨꯄꯤꯅ ꯊꯣꯡꯕꯗꯨꯗꯤ ꯆꯥꯔꯒ
ꯑꯗꯨꯅꯦ ꯑꯩꯅ ꯅꯪꯉꯣꯟꯗ ꯉꯁꯥꯏꯒꯤ ꯍꯥꯏꯔꯕꯗꯣ ꯍꯧꯕꯗꯤ ꯍꯥꯏꯕꯗꯣ ꯅꯨꯄꯤꯒ ꯅꯨꯄꯥꯒ ꯈꯦꯠꯅꯕ ꯂꯩ ꯍꯥꯏꯕꯗꯣ
ꯌꯥꯔꯦ ꯈꯦꯠꯅꯗꯦ ꯆꯥꯕꯗꯤ ꯈꯦꯠꯅꯗ꯭ꯔꯒ ꯊꯣꯕ ꯈꯦꯠꯅꯕ ꯑꯗꯨꯗꯤ ꯆꯂꯉ
ꯐ ꯁꯝꯅ
ꯆꯥꯔꯅ ꯆꯥꯔꯅ
ꯏꯃꯅ ꯏꯃꯥꯗꯣ ꯀꯩꯅꯣ ꯏꯃꯥꯗꯣ ꯇꯣꯡꯉꯥꯜꯂꯦꯕꯀꯣ ꯖꯥꯇꯤ ꯇꯣꯉꯥꯜꯂꯦꯕꯀꯣ ꯃꯥꯅ ꯊꯣꯡꯕꯗꯗꯤ ꯑꯁ ꯍꯥꯏꯉ ꯃꯥ ꯃꯔꯠꯃ ꯁꯦ ꯁꯥ ꯍꯒ
ꯅꯪ ꯊꯣꯡꯉꯣꯅ
ꯁꯥ ꯍꯥꯏꯕꯗꯤ ꯃꯣꯏ ꯈꯨꯊꯣꯡ ꯑꯃ ꯂꯩꯕꯀꯣ ꯃꯣꯏ ꯇꯥꯡꯈꯨꯜꯈꯔ ꯈꯨꯊꯣꯡ ꯑꯃ ꯂꯩꯅ
ꯎ
ꯑ ꯊꯧꯔꯛꯏꯒ ꯊꯧꯔꯣꯒ ꯍꯥꯎꯝꯗꯦꯟ ꯑꯗꯨꯗꯤ
ꯑꯥ ꯌꯥꯝ ꯀꯟꯒꯗꯕ ꯃꯥꯜꯂꯦ ꯑꯩꯅ ꯈꯟꯕꯗ
ꯑꯩꯔ
ꯍꯣꯏ
ꯀꯔꯤ ꯍꯥꯏꯅꯤ ꯅꯪꯅ ꯇꯟꯕ ꯃꯥꯜꯂꯦ ꯍꯥꯏꯔꯕꯅꯤꯅ ꯑꯗꯨꯝ ꯇꯟꯍꯜꯂꯁꯦ ꯑꯩ ꯌꯥꯝ ꯇꯟꯕꯅꯦ ꯍꯣꯏ ꯌꯥꯝ ꯆꯨꯝꯃꯦꯅꯤ ꯅꯪ ꯍꯥꯏꯕꯗꯣ
ꯁꯤꯁꯤꯡꯚꯌꯨꯍꯦ
ꯏꯁꯁꯦꯡꯕ ꯍꯥꯏꯔꯁꯨ ꯅꯪꯗꯤ ꯊꯥꯖꯗꯦ ꯅꯆꯤꯟ ꯊꯤꯔꯝꯕꯗꯤ ꯑꯃꯨꯛ ꯍꯥꯏꯅꯤ ꯑꯂꯥꯟꯕ ꯍꯥꯏꯔꯁꯨ ꯑꯣ ꯑꯁꯨꯝ ꯑ ꯉꯥꯡꯕꯗ ꯑꯃꯨꯛ ꯍꯥꯏꯔꯅꯤ ꯒ꯭ꯌꯥꯟ ꯇꯥꯗꯅ ꯑꯆꯨꯝꯕ ꯉꯥꯡꯕ ꯃꯇꯝꯗꯗꯤ ꯑꯦꯄ꯭ꯔꯤꯁꯦꯠ ꯇꯧꯕꯤꯗꯦ
ꯅꯪꯅ ꯋꯥ ꯉꯥꯡꯕꯁꯨ ꯇꯥꯗꯣꯏꯖꯥꯠꯅ ꯌꯥꯝ ꯇꯥꯡꯒꯗꯕ ꯃꯥꯜꯂꯦ ꯑꯗꯨꯒꯤ
ꯎꯝ ꯑ ꯍꯜꯂꯣ ꯇꯄ
ꯀꯥꯏ
ꯈꯔ ꯐ꯭ꯔꯦꯁ ꯑꯣꯏꯔꯕ ꯍꯧꯖꯤꯛꯇꯤ ꯇꯟꯗꯕ ꯃꯥꯜꯂꯕ
ꯑꯣꯏꯗꯦ
ꯍꯜꯂꯣ ꯇꯄꯣ
ꯑ ꯅꯪꯅꯦ ꯑꯗꯨꯃꯥꯏ ꯁꯦꯝ ꯁꯦꯝꯃ ꯉꯥꯡꯉꯁꯨ ꯑꯣꯏꯔꯗꯦ
ꯑꯣ ꯑꯣꯀꯦ
ꯅꯪꯒꯤ ꯐꯤꯗꯤ ꯀꯅꯥꯅ ꯁꯨꯕ
ꯍꯥ
ꯅꯪꯒꯤ ꯐꯤꯗꯤ ꯀꯅꯥꯅ ꯁꯣꯏꯕꯤꯒꯦ ꯅꯣꯏ ꯃꯥꯅ ꯁꯣꯏꯕ꯭ꯔꯣ ꯅꯠꯇ꯭ꯔꯒ ꯅꯪꯅ ꯁ
ꯁꯤꯗꯤ ꯁꯨꯅꯔ ꯀꯩ ꯂꯩꯌꯦ ꯋꯥꯁꯤꯡ ꯃꯦꯆꯤꯟ ꯂꯩꯔꯤꯁꯤꯗꯤ ꯀꯣꯛ ꯂꯪꯁꯤꯜꯂꯗꯤ ꯂꯣꯏꯔꯦ ꯀꯩꯅꯣ
ꯑꯗꯨ ꯇꯟꯕꯒꯤꯅꯤ ꯅꯪꯅ ꯈꯨꯠꯅ ꯁꯨꯕꯁꯨ ꯌꯥꯝ
ꯑꯗꯨꯒꯤꯗꯃꯛ ꯋꯥꯈꯜ ꯌꯥꯝ ꯋꯥꯕꯤꯕꯗꯨ ꯀꯔꯤꯒꯤꯅꯣꯕ ꯀꯔꯤꯁꯨ ꯈꯟꯒꯅꯣ ꯍꯥꯏ
ꯋꯥꯕꯤꯌꯦ ꯋꯥꯈꯜ ꯌꯥꯝꯅ ꯅꯪ ꯀꯟꯕꯗꯤ
ꯎ
ꯅꯪ ꯇꯟꯃꯟ ꯇꯟꯃꯟꯕꯒꯤꯅꯪ ꯅꯪꯒꯤ ꯅꯨꯄꯤ ꯀꯃꯥꯏꯅ ꯌꯣꯛꯀꯅꯤ ꯃꯥ ꯇꯂꯗꯤ
ꯅꯨꯄꯤ ꯂꯩꯔꯗꯤ ꯆꯥꯡ ꯌꯦꯟꯁꯥꯡꯃꯨꯛ ꯍꯦꯟꯅ ꯊꯣꯡꯈ꯭ꯔ ꯑꯣꯟꯂꯥꯏꯟꯗꯒꯤ ꯑꯗꯨꯝ ꯑꯣꯗꯔ ꯇꯧꯔꯅꯤ
ꯟꯅ ꯊꯥꯖꯗ
ꯃꯥꯁꯨ ꯋꯥꯍꯟꯗꯕ ꯑꯩꯁꯨ ꯋꯥꯗꯕ ꯆꯣꯗ꯭ꯔꯥ ꯂꯦꯠꯁꯨ ꯆꯥꯝꯗ꯭ꯔꯦ
ꯄꯥꯈꯪ ꯑꯣꯏꯕ ꯃꯇꯝꯗ ꯑꯗꯨꯃꯥꯏꯅ ꯍꯥꯏꯕꯗꯣ ꯌꯥꯝꯅ ꯁꯨꯡꯛꯂꯣꯏ ꯑꯣꯏꯗꯕꯅꯤ
ꯑꯣ
ꯑꯗꯨ ꯃꯁꯨꯨ ꯑꯣꯏ ꯑꯣꯏꯔꯣꯏꯅ
ꯍꯣꯏ ꯑꯩꯗꯤ ꯑꯁꯦꯡꯕ ꯍꯥꯏꯕꯤꯔꯤꯅꯦ ꯃꯥꯅꯦ ꯇꯧꯅꯦ ꯑꯩꯗꯤ
ꯌꯥꯔꯦ ꯅꯪ ꯂꯩꯁꯥꯕꯤꯗꯣ ꯈꯔ ꯈ ꯋꯥꯈꯜ ꯋꯥꯕꯤꯌꯦ ꯍꯥ
ꯅꯪꯅ ꯊꯥꯖꯒꯦꯔꯥ ꯊꯥꯖꯔꯣꯏꯒꯦꯔꯗꯤ ꯈꯪꯗ꯭ꯔꯦ ꯑꯗꯨꯝ ꯇꯧꯕꯅꯦꯕ
ꯍꯅꯦꯁꯨꯨꯝ ꯆꯠꯊꯕꯗꯦ ꯅꯪꯒꯤꯗ ꯆꯥꯏꯕꯤꯅꯐꯥꯎ ꯊꯥꯖꯔꯝꯃꯣꯏ
ꯌꯈꯟꯒꯅꯨ ꯍꯥꯏꯔꯒꯀꯣ ꯄꯨꯛ ꯅꯥꯏꯌꯦꯕ
ꯄꯨꯛ ꯅꯥꯕꯗꯣ ꯑꯩꯅꯁꯨ ꯅꯠꯇꯦ ꯅꯪꯅ ꯆꯥꯕꯩꯅꯤ ꯑꯗꯨꯗꯤ
ꯑꯩꯅꯗꯤ ꯑꯁꯦꯡꯕ ꯆꯥꯔꯔꯣꯏꯒꯦ ꯍꯥꯏꯕꯅꯦ ꯑꯗꯨ ꯃꯣꯏꯅ ꯏꯟꯁꯤꯠꯁ ꯇꯣꯡꯃꯟꯕꯒꯤꯀꯣ ꯆꯥꯎꯥꯛ ꯆꯥꯎꯥꯛ ꯑꯗꯨ ꯅꯠꯇ꯭ꯔꯒꯗꯤ ꯍꯌꯦꯡ ꯀꯧꯅꯔꯣꯏ ꯍꯥꯏꯕꯒꯤ ꯑꯗꯨꯝ ꯆꯥꯕꯤꯔꯣꯏ
ꯍꯧꯖꯤꯛ ꯑꯉꯥꯡꯒꯤ ꯇꯥꯏꯞ ꯑꯉꯥꯡꯒꯤ ꯇꯥꯏꯞꯇ ꯀꯅꯥꯅ ꯀꯧꯅꯔꯣꯏ ꯀꯅꯥꯅ ꯍꯥꯏꯒꯦ ꯑꯗꯨꯣ
ꯈꯪꯒꯦꯗ ꯑꯗꯨꯗꯤ ꯃꯥꯒꯤ ꯃꯥꯒꯤ ꯂꯩꯀꯥꯏꯒꯤ ꯅꯨꯄꯤꯒꯤ ꯆꯠꯅꯕꯤꯅꯤꯗꯅ
ꯌꯥꯑꯦ ꯑꯗꯨꯒꯤ ꯆꯠꯂꯁꯦ ꯑꯗꯨ ꯇꯣꯛꯑꯣ ꯅꯣꯏ ꯌꯨꯝꯗ ꯍꯨꯏꯗꯕ꯭ꯔꯣ
ꯍꯥꯥ
ꯍꯨꯏꯒꯨꯝ ꯕꯩ ꯈꯣꯏꯒꯨꯝꯕꯩ ꯊꯝꯕ꯭ꯔꯣ
ꯑꯩꯈꯏ ꯂꯥꯏ ꯈꯨꯏ ꯑꯃꯅ ꯂꯣꯀꯦꯜꯒꯤ ꯑꯃꯅ ꯒꯣꯜꯗꯦꯟ ꯔꯤꯇ꯭ꯔꯤꯚꯔ
ꯍꯨꯏ ꯃꯃꯤꯡꯔꯣ ꯑꯗꯨꯁꯦ
ꯑꯩꯈꯣꯏꯒꯤ ꯃꯃꯤꯡꯗꯣ ꯒꯣꯜꯗꯦꯟꯔꯤꯇ꯭ꯔꯤꯚ꯭ꯔ ꯀꯣ ꯑꯩꯅ ꯍꯟꯗꯤ ꯃꯥꯒꯤ ꯕ꯭ꯔꯤꯠꯀꯤ ꯃꯃꯤꯡꯗ ꯍꯟꯗꯅ ꯍꯨꯏ ꯃꯃꯤꯡꯗꯤ ꯂꯣꯔꯥ ꯀꯧꯋꯦ
ꯎ
ꯑꯃꯅ ꯑꯥꯔꯠꯆꯤ ꯅꯨꯄꯤ ꯈꯛꯇꯅꯦꯗ ꯑꯃꯅ ꯑꯥꯔꯊꯤ ꯑꯃꯅ ꯂꯣꯔꯥ
ꯃꯤꯒꯤ ꯃꯤꯡ ꯃꯥꯜꯂꯦꯀꯣ ꯍꯨꯏ ꯒꯤ ꯃꯤꯡ ꯃꯥꯟꯗꯦ
ꯃꯤꯒꯤ ꯃꯤꯡꯅꯦ ꯍꯥꯟꯅ ꯊꯣꯟꯕꯅꯤꯅꯦ
ꯀꯔꯤꯒꯤ ꯃꯤꯒꯤ ꯃꯤꯡ ꯊꯣꯟꯕ ꯍꯨꯏꯗ
ꯕꯤꯀꯣꯁ ꯍꯨꯏꯁꯨ ꯚꯦꯔꯤ ꯒꯨꯗ ꯂꯣꯏꯌꯦꯕ ꯅꯪ ꯑꯗꯨꯒꯤ ꯍꯨꯏꯗꯤ ꯌꯥꯝ ꯐꯕꯅꯦꯕ
ꯑꯁ ꯍꯨꯏꯗ ꯌꯥꯝ ꯐꯔꯒ ꯃꯤꯒꯤ ꯃꯤꯡꯊꯣꯟꯕ
ꯈꯣꯏ ꯍꯨꯏ ꯗꯤ ꯋꯁꯨ ꯉꯥꯡꯕ ꯍꯩꯌꯦ
ꯌꯥꯔꯦ
ꯏꯁꯩꯁꯨꯨ ꯁꯛꯄ ꯍꯥꯏ ꯅꯪ ꯅꯪꯗꯤ ꯅꯪꯗꯤ ꯈꯪꯉꯣꯏꯅꯦ ꯑꯁꯦꯡꯕ ꯍꯥꯏꯔꯁꯨꯦ ꯊꯥꯖꯔꯦ ꯆꯥꯛ ꯂꯥꯝꯃꯦ ꯍꯥꯏꯔꯗꯤ ꯃꯊꯟꯗꯁꯨ ꯑꯗꯨꯝ ꯆꯥꯛ ꯊꯤꯌꯦ ꯑꯁ ꯌꯥꯝ ꯇꯣꯡꯉꯥꯟꯂꯦ ꯑꯩꯈꯣꯏ ꯍꯨꯏꯗꯤ
ꯑꯩꯉꯣꯟꯗ ꯐꯥꯎꯕ ꯑꯗꯨꯃꯥꯏꯅ ꯆꯤꯟꯊꯤꯔꯕꯅꯤꯅ ꯃꯤ ꯃꯌꯥꯝ ꯃꯤ ꯃꯌꯥꯝꯗꯗꯤ ꯅꯪ ꯄꯨꯤꯟꯁꯤꯔꯝꯒꯅꯤ ꯐꯖꯅ ꯅꯪꯅ ꯈꯥꯏꯕꯤꯔꯝꯒꯅꯤ
ꯇꯨꯂꯦꯠ ꯆꯠꯀꯅꯤ ꯍꯥꯏꯔꯁꯨ ꯃꯊꯟꯗ ꯑꯗꯨꯝ ꯈꯪꯅ ꯑꯗꯨꯝ ꯆꯠꯂꯦ ꯑꯩꯅ ꯑꯁꯦꯡꯕ ꯍꯥꯏꯕꯤꯕꯗꯤ ꯅꯪꯗꯤ ꯊꯥꯖꯗꯕ
ꯅꯪꯒꯤꯗꯨꯗꯤ ꯍꯨꯏ ꯃꯥꯥꯟꯗꯨꯗꯤ ꯃꯤ ꯃꯥꯜꯂ‌ꯦ
ꯏꯔꯨꯕ ꯆꯠꯀꯅꯤ ꯍꯥꯏꯔꯗꯤ ꯑꯗꯨꯝ ꯃꯊꯟꯇ ꯑꯗꯨꯝ ꯔꯨꯝꯗ ꯂꯩꯕ ꯁꯧꯔꯁꯦꯜ ꯑꯗꯨꯝ ꯃꯊꯟꯇ ꯃꯌꯥ ꯑꯗꯨꯝ ꯆꯤꯛꯑꯒ ꯑꯗꯨꯝ ꯂꯨꯔꯦ ꯌꯥꯝ ꯂꯦꯝ ꯕꯅꯤꯗꯥ ꯈꯣꯏ ꯍꯨꯏ ꯗꯤ ꯃꯤꯉꯣꯟꯗ ꯋꯥꯍꯟꯗꯕꯀꯣ ꯀꯔꯤ ꯍꯥꯏꯁꯤꯔ ꯄ꯭ꯔꯦꯁꯔ ꯄꯤꯗꯕ ꯍꯥꯏꯕ ꯇꯥꯔꯦ
ꯑꯗꯨꯒꯤ ꯍꯨꯏꯗꯨꯗꯤ ꯌꯥꯝ ꯄꯛꯇꯔꯦ ꯑꯗꯨꯗꯤ
ꯃꯁꯛ ꯁꯨ ꯌꯥꯝ ꯐꯖꯕꯅꯦ
ꯍꯣꯏ ꯐꯥꯖꯔꯝꯅꯤ ꯄꯤꯁꯨꯡꯒꯌꯥꯝ
ꯌꯥꯝ ꯁꯥꯡꯉꯦ ꯍꯣꯏ ꯑꯗꯨꯒ ꯅꯨꯡꯁꯥꯒꯨꯝꯕꯗ ꯊꯣꯛꯀꯅꯤ ꯍꯥꯏꯔꯗꯤꯀꯣ ꯑꯗꯨꯝ ꯑꯦꯁ ꯄꯤ ꯑ‌ꯦꯐ ꯐꯤꯐꯇꯤ ꯁꯤꯛꯁꯇꯤ ꯒꯨꯝꯕ ꯑꯗꯨꯝ ꯇꯩꯔꯒꯥ ꯆꯠꯄꯅꯦ
ꯑꯍꯥ ꯍꯥ
ꯁꯟꯁꯀ꯭ꯔꯤꯟꯒꯤꯀꯣ ꯑꯗꯨꯒ ꯀꯩꯕ ꯀꯝꯄꯅꯤ ꯈꯔ ꯐꯥꯎꯕꯒꯤ ꯄꯥꯏꯒꯦ ꯍꯥꯏꯔꯗꯤꯝ ꯀꯩꯕ ꯃꯥꯅ ꯃꯊꯟꯇ ꯑꯗꯨꯝ ꯆꯠꯂ ꯂꯩꯅ ꯑꯗꯨꯁꯨ ꯀꯩ ꯑꯕꯥ ꯁꯦꯇꯥꯐꯤꯜꯒꯤ ꯖꯦꯟꯇꯦꯜ ꯏꯁꯀꯤꯟ ꯀ꯭ꯟꯖꯔꯒꯨꯝꯕ ꯑꯗꯨꯝ ꯂꯩꯔꯒꯀꯣ
ꯍꯣꯏ ꯏꯅꯦꯜꯒꯁꯨ ꯈꯔ ꯁꯥꯡꯍꯜꯂꯝꯃꯣ
ꯄꯥꯝꯖꯥꯕꯗꯣ ꯀꯩꯔꯕ ꯕꯦꯕꯤ ꯋꯥꯏꯠ ꯑꯗꯨꯒꯤ ꯃꯆꯨꯗꯨ ꯄꯥꯝꯕꯅꯦ ꯃꯥ
ꯄꯛꯇ꯭ꯔꯦ ꯍꯨꯏꯗꯣ ꯍꯨꯏ ꯃꯥꯜꯂꯛꯇ꯭ꯔꯦ ꯅꯪꯒꯤꯗꯨꯗꯤ ꯃꯤ ꯃꯜ ꯂꯛꯑꯦ
ꯑꯁ ꯅꯪ ꯑꯩ ꯑꯁꯦꯡꯕ ꯀꯣꯜ ꯊꯥꯖꯔꯗꯤ ꯌꯦꯡꯉꯣ ꯅꯪ ꯋꯦꯛꯁꯨ ꯑꯗꯨꯝ ꯄꯥꯏꯕꯅꯦ ꯃꯥꯗꯤ ꯋꯦꯛꯁꯨ ꯋꯦꯛꯁꯨ ꯄꯥꯏꯕꯅꯦ
ꯍꯨꯏꯕꯨ ꯑ ꯑꯗ ꯗ꯭ꯔꯦꯒꯤ ꯋꯥꯁꯦ ꯍꯦꯟꯅ ꯍꯦꯟꯅ ꯈꯔ ꯊꯥꯖꯔꯝꯃꯒ ꯂꯣꯏ ꯃꯥꯡꯈ꯭ꯔꯦ
ꯊꯥꯎ ꯍꯐꯨꯝ꯭ꯔꯥꯥꯛꯆ ꯍꯜꯂꯣ ꯊꯥꯎ ꯍ ꯆ ꯅ ꯍꯪ ꯆ ꯈꯣꯡꯒ꯭ꯔꯥꯎꯕꯨ ꯊꯑꯣꯡ ꯆꯠꯇꯅ ꯀꯨꯝꯁꯎ ꯀ
ꯍ
ꯊꯪꯗ꯭ꯔꯦ ꯍꯦ ꯅꯪꯅ ꯑꯩꯅ ꯍꯥꯏꯔꯤꯕ ꯈꯨꯗꯤꯡꯃꯛ ꯊꯥꯖꯗꯕ ꯊꯥꯖꯔꯣꯏꯗꯕ ꯃꯐꯝꯗꯗ ꯑꯃꯨꯛ ꯊꯥꯖꯕ
ꯅ ꯅꯍꯥꯟ ꯊꯥꯖꯒꯦꯣꯍꯦ ꯍꯨꯏꯕꯣ
ꯑꯩ ꯍꯟꯗꯛ ꯑꯩꯈꯣꯏ ꯑꯦꯦꯔꯤꯀꯟꯒ ꯇꯜ ꯍꯦꯟꯟꯅ ꯄꯨꯁꯤ꯭ꯔꯥ ꯇꯧꯕꯅꯦ ꯑꯗꯨ ꯑꯣꯏꯔꯗꯤ ꯅꯣꯏ ꯎꯨꯔꯗꯤ ꯈꯦꯖꯔꯅꯤꯅ
ꯑꯗꯨꯖꯔ ꯎꯔꯁꯨ ꯐꯖꯔ ꯍꯥꯏꯗꯤ
ꯊꯥꯖꯔꯔꯣꯏ ꯊꯥꯖꯔꯣꯏ ꯑꯨꯝ ꯑꯉꯥꯡꯁꯨ ꯊꯥꯖꯔꯣꯏ ꯑꯗꯣ ꯅꯪ ꯑꯃꯨꯛ ꯇꯧꯔꯛꯄ ꯌꯥꯕ꯭ꯔꯥ ꯌꯦꯡꯉꯣꯀꯣ ꯍꯣꯏ ꯑꯃꯨꯛ ꯑꯃꯨꯛ ꯇꯧꯔꯛꯄ꯭ꯔꯥ ꯌꯥꯕꯥ ꯌꯦꯡꯉꯣ ꯑꯩ ꯑꯃꯨꯛ ꯊꯝꯈꯤꯒꯦ
ꯑ ꯆꯥꯏꯗꯣ